ꯑꯁ ꯅꯪꯒꯤ ꯈꯣꯟ ꯇꯥꯔꯒ ꯃꯤꯍꯨꯟꯒꯥꯁꯦ ꯗꯨꯡ ꯗꯨꯡ ꯆꯣꯡꯉꯦꯍꯦ
ꯑꯗꯨꯗꯤ ꯀꯣꯛꯁꯝ ꯂꯥꯏ ꯄ ꯑꯗꯨꯗꯤ ꯀꯣꯛꯁꯝ ꯂꯩ ꯄꯥꯁꯤꯔꯥ ꯍꯣꯏ
ꯀꯃꯥꯏ ꯄꯥꯗꯣꯏꯅꯣ
ꯀꯣꯛꯁꯝ ꯂꯥꯏ ꯃꯤꯠ ꯄꯅꯆꯤꯟ ꯇꯤꯟꯈꯧ ꯉꯧꯊꯧ ꯋꯥꯌꯥꯡ ꯍꯨꯛ ꯎꯟ ꯑꯇꯌꯥ ꯑꯦ ꯆꯨꯝ꯭ꯕꯔꯥ ꯀꯣꯛ ꯁꯨꯝ ꯂꯩꯃꯤ ꯄꯥꯟꯅ ꯆ ꯇꯤꯟ ꯍꯣꯏ ꯑ ꯏ ꯐꯝ ꯑꯇꯤꯌꯥ ꯒꯣꯛ ꯖꯝ ꯔꯥꯏ ꯕꯥꯖꯤꯜ ꯗꯤꯜ ꯒꯧꯗꯧꯕꯝ ꯑꯗꯨꯅꯦꯅ ꯑꯩꯅ ꯍꯥꯏꯕꯁꯦ
ꯑꯩꯗꯤ ꯌꯥꯝ ꯂꯥꯏꯕ꯭ꯔꯥ ꯍꯥꯏꯔꯒ ꯑꯗꯨꯛ ꯂꯨꯕꯗꯨꯕꯨ
ꯀꯩꯗꯧꯔꯝꯃꯤꯅꯣ
ꯎꯝ ꯅꯪꯒꯤ ꯋꯥꯈꯜꯁꯨꯝ ꯈꯜꯂꯝꯕ
ꯑꯩꯗꯤ ꯑꯩꯅ ꯈꯛꯇ ꯈꯟꯕ꯭ꯔꯥ ꯍꯥꯏꯔꯒ ꯅꯪꯁꯨ ꯈꯜꯂꯝꯕ꯭ꯔꯥ ꯑꯩꯁꯦ ꯇꯨꯡꯒꯤ ꯇꯧꯕꯅꯦ ꯇꯨꯝꯒꯦ ꯇꯧꯔꯒ ꯅꯪꯒꯤ ꯋꯥꯈꯜ ꯑꯃꯨꯛꯀ ꯇꯨꯝꯕ ꯌꯥꯗ꯭ꯔꯕ
ꯑꯦ ꯉꯟꯃꯜꯜꯂꯤꯍꯦ ꯅꯪ ꯇꯨꯝꯒꯦ ꯍꯥꯏꯔꯗꯤ
ꯍꯌꯦꯡ ꯑꯩꯒꯤ ꯏꯌꯥꯝꯕꯈꯣꯏ ꯕꯣꯜ ꯁꯥꯟꯅꯔꯝꯅꯤ ꯑꯌꯨꯛ ꯉꯟꯇꯥ ꯄꯨꯡ ꯑꯍꯨꯝꯗ
ꯑꯦ ꯄꯨꯡ ꯑꯍꯨꯝꯗ ꯕꯣꯜꯁꯅꯥꯅꯤꯉ
ꯅꯠꯇꯦꯍꯦ ꯋꯥꯔꯤꯅꯤꯗ ꯍꯌꯦꯡ ꯑꯩꯅ ꯀꯩꯅꯣ ꯈꯣꯏꯅ ꯂꯩꯕꯒꯤ
ꯎꯝ
ꯀꯔꯤ ꯇꯧꯔꯝꯕ꯭ꯔꯣ ꯅꯪꯗꯤ
ꯃꯄꯥꯟꯗ ꯃꯅꯨꯡꯗ ꯁꯥꯃꯟꯕꯒꯤ ꯃꯄꯥꯟꯗ ꯉꯥꯏꯍꯥꯛ ꯊꯣꯛꯑꯝꯕꯅꯦꯗ
ꯑꯗꯨꯋꯥꯏꯗ ꯂꯩꯕ ꯇꯤꯟ ꯀꯥꯡꯅ ꯑꯃꯨꯛ ꯅꯪꯉꯣꯟꯗ ꯉꯥꯎꯈꯤꯒꯅꯤꯀꯣ
ꯁꯦꯁ ꯃꯨꯃꯟꯕꯒꯤ ꯃꯣꯏ ꯎꯗꯕ ꯃꯥꯜꯂꯦꯗ
ꯃꯣꯏꯒꯤ ꯃꯣꯏꯒꯤ ꯃꯃꯤꯠꯇꯨꯅ ꯇꯤꯛ ꯇꯤꯛ ꯀꯩꯅꯣꯒꯤ ꯇꯥꯏꯞꯇ ꯑꯃ ꯀꯔꯤ ꯍꯥꯏꯗꯣꯏꯅꯣ ꯁꯀꯦꯟ ꯇꯧꯔꯛꯑꯗꯤ
ꯑꯦꯁ ꯑꯗꯨ ꯑꯣꯏꯔꯁꯨ ꯑꯁ ꯈꯅꯥꯎ ꯅꯥꯕꯒꯤ ꯋꯥꯏ
ꯀꯔꯤꯒꯤ
ꯈꯪꯗꯦꯅꯦ ꯋꯥꯏ ꯍꯥꯏꯔꯒ ꯀꯔꯤꯒꯤ ꯍꯡꯉꯦ ꯅꯪꯁꯨ
ꯅꯨꯡꯉꯥꯏꯕꯒꯤ ꯍꯥꯏꯔꯅꯤ
ꯈꯅꯥꯎ ꯅꯥꯕꯗꯣ ꯌꯥꯝ ꯋꯥꯏꯅꯦ ꯍꯥꯏꯔꯒ ꯀꯔꯤꯒꯤ ꯑꯩ ꯀꯃꯥꯏꯅ ꯈꯨꯝꯗꯣꯏꯅꯣꯕ
ꯅꯨꯡꯉꯥꯏꯕꯒꯤ ꯍꯥꯏꯒꯗꯕ
ꯅꯨꯡꯉꯥꯏꯕꯒꯤ ꯋꯥꯕ ꯑꯣ ꯐꯣ
ꯍꯝ
ꯉꯁꯤꯗꯤ ꯍꯦꯛ ꯑꯍꯥꯟꯕ ꯈꯪꯉꯤꯁꯦ
ꯌꯥꯝ ꯖꯥꯠ ꯖꯥꯠ ꯈꯪꯂꯛꯈꯤꯒꯅꯤ
ꯑꯁꯦꯡꯕ
ꯎꯝ ꯎꯝ ꯎ ꯆꯥꯛ ꯆꯥꯕꯗ ꯆꯥꯛ ꯆꯥꯕꯗ ꯏꯁꯤꯡ ꯊꯛꯄ꯭ꯔꯣ
ꯑꯩꯩꯔꯣ
ꯍꯣꯏ
ꯑꯦ ꯆꯥꯛ ꯆꯥꯕꯗꯗꯤ ꯑꯩꯗꯤ ꯏꯁꯤꯡ ꯒ꯭ꯂꯥꯁ ꯃꯔꯤ ꯃꯉꯥ ꯑꯗꯨꯝ ꯊꯛꯑꯦ
ꯑꯥ ꯑꯩꯗꯤ ꯏꯁꯤꯡ ꯁꯥꯏꯕ꯭ꯔꯥ ꯈꯟꯕ
ꯏꯁꯤꯡ ꯁꯥꯏꯕ ꯁꯥꯏꯕ ꯌꯥꯕ꯭ꯔꯣ
ꯌꯥꯗꯦ ꯑꯗꯨ ꯅꯪ ꯁꯥꯏꯕ꯭ꯔꯅ ꯈꯟꯕ
ꯀꯔꯤꯒꯤꯅꯣ ꯅꯪꯅ ꯁꯥꯏꯌꯣ ꯍꯥꯏꯗꯤ ꯁꯥꯏ ꯂꯣꯏꯔꯦ ꯀꯩꯅꯣ
ꯑꯣ ꯍꯦꯛꯇ ꯁꯥꯏꯊꯔꯒꯦꯅ ꯂꯩꯔꯕ ꯃꯤꯅꯤꯅꯦ
ꯎꯝ ꯅꯪ ꯁꯥꯏꯕ꯭ꯔꯣꯕ ꯑꯗꯨ
ꯑꯩꯗꯤ ꯁꯥꯏꯗꯦ ꯑꯩꯗꯤ ꯊꯛꯑꯦ
ꯅꯪꯗꯤ ꯊꯛꯄ
ꯎꯝ
ꯏꯁ ꯅꯪ ꯅꯪꯅ ꯊꯛꯑꯒ ꯑꯩꯕꯨ ꯁꯥꯏꯕ꯭ꯔꯥ ꯍꯪꯉꯤꯁꯤꯗꯤ ꯅꯪ ꯑꯩꯕꯨ ꯀꯩꯝꯇ ꯀꯩꯝꯇ ꯈꯪꯕꯤꯗꯕ ꯃꯥꯜꯂꯦ
ꯅꯪꯒꯤ ꯅꯪꯒꯤ ꯅꯈꯣꯟꯁꯦ ꯇꯥꯔꯒ ꯍꯦꯛꯇ ꯅꯣꯛꯅꯤꯡꯕ
ꯑꯩꯌꯥ
ꯅꯨꯡꯉꯥꯏꯃꯟꯕꯒꯤ ꯅꯪꯒꯤ ꯈꯣꯟꯁꯦꯀꯣ
ꯀꯔꯤꯅꯣ ꯍꯥꯏꯕꯗꯤ ꯑꯦꯟꯖꯥꯡ ꯂꯩꯇꯦ ꯍꯥꯏꯕ
ꯀꯔꯤꯒꯤ ꯑꯩꯈꯣꯟ ꯗꯣ ꯑꯃꯨꯛ ꯌꯥꯗ꯭ꯔꯦꯕ
ꯎꯝ
ꯅꯥꯏꯌꯦꯕ ꯁꯨꯃꯥꯏꯅ ꯇꯧꯕꯗꯣ ꯅꯣꯛꯍꯟꯒꯅꯨꯒꯣ
ꯅꯪꯕꯨ ꯑꯩꯅ ꯑꯋꯥꯕ ꯃꯩꯁꯥ ꯄꯤꯕꯤꯈ꯭ꯔꯦꯅꯦ
ꯎꯝ
ꯅꯨꯡꯉꯥꯏꯇꯦ ꯑꯩ ꯅꯪꯒꯤꯗꯃꯛ ꯈꯜꯂꯒ ꯑꯩ ꯍꯣꯔꯦꯟ ꯀꯞꯀꯦꯀꯣ
ꯑꯁꯦꯡꯕ
ꯍꯣꯏ
ꯎꯨꯝ ꯀꯞꯄ ꯌꯥꯔꯣꯏ
ꯀꯩꯒꯤ
ꯎꯨꯝ ꯅꯪ ꯀꯞꯄꯗꯤ ꯑꯩ ꯀꯃꯥꯏ ꯌꯦꯡꯕ ꯉꯝꯗꯣꯏꯕ
ꯅꯪꯅ ꯊꯦꯝꯕꯤꯗꯣꯏꯅꯦ ꯊꯦꯝꯅꯤꯉꯥꯏ ꯅꯪ ꯂꯩꯕꯩꯅꯦ ꯑꯩꯅ ꯀꯞꯀꯦ ꯍꯥꯏꯕꯗꯣ
ꯊꯦꯝ ꯊꯦꯝꯕꯤ ꯊꯦꯝꯕꯗꯤ ꯌꯥꯝ ꯍꯩꯌꯦꯕꯀꯣ ꯑꯗꯨ ꯑꯃ ꯑꯅꯤꯔꯛ ꯊꯦꯝꯕꯗ ꯌꯥꯔꯛꯇ꯭ꯔꯗꯤ ꯑꯩꯗꯤ ꯑꯗꯨꯝ ꯈꯨꯠ ꯌꯥꯎꯔꯛꯇꯧꯕꯗꯣ
ꯑꯦ ꯍꯥ ꯍꯥ
ꯑꯁ
ꯑꯗꯨꯗꯤ ꯅꯪꯒꯤꯁꯤꯗꯤ ꯑꯃꯨꯔꯛ ꯊꯦꯝꯃꯤꯉꯩꯗ ꯇꯣꯛꯍꯧꯒꯗꯕꯅꯤꯅꯦ
ꯎꯨꯝ
ꯍꯦꯁ
ꯑꯗꯨ ꯒ꯭ꯌꯥꯟ ꯇꯥꯎ
ꯍꯣꯏꯗ ꯅꯪ ꯂꯩꯔꯤꯉꯩꯗ
ꯅꯪ ꯑꯥ ꯅꯪ ꯅꯪꯗꯤꯀꯣ ꯑꯩꯅ ꯊꯦꯝꯗꯔꯁꯨ ꯅꯊꯟꯗ ꯑꯗꯨꯝ ꯅꯣꯛꯂꯛꯀꯅꯤ ꯑꯩ ꯋꯥ ꯑꯃꯅꯤ ꯉꯥꯡꯕ ꯍꯧꯔꯗꯤ
ꯉꯥꯡꯗ꯭ꯔꯁꯨ ꯑꯗꯨꯝ ꯅꯣꯛꯅꯤꯡꯒꯗꯧꯕ ꯃꯥꯜꯂꯦ
ꯍꯣꯏ ꯑꯩꯒꯤ ꯁꯛ ꯎꯔꯀꯥꯟꯗꯀꯣ
ꯁꯛ ꯎꯗ꯭ꯔꯁꯨꯀꯣ ꯁꯨꯝ ꯅꯪꯕꯨ ꯑꯣꯏꯔꯗꯤ ꯑꯗꯨꯝ ꯅꯣꯛꯅꯤꯡꯒꯗꯕ ꯃꯥꯜꯂꯦꯗ
ꯑꯦꯁ ꯑꯗꯨ ꯑꯣꯏꯔꯗꯤ ꯃꯤꯅ ꯅꯪꯕꯨ ꯎꯔꯀꯥꯟꯗꯗꯤ ꯅꯪꯁꯦ ꯃꯁꯤ ꯅꯨꯄꯤꯁꯦ ꯑꯁꯤ ꯅꯨꯄꯥꯗ ꯌꯥꯝ ꯉꯥꯎꯖꯕ ꯃꯥꯜꯂꯦꯒ ꯈꯜꯂꯅꯤꯀꯣ
ꯑꯗꯨꯃꯥꯏꯅ ꯍꯥꯏꯔꯗꯤ ꯑꯩꯗꯤ ꯂꯥꯏꯕꯛ ꯐꯈ꯭ꯔꯦꯅꯦ
ꯎꯝ ꯅꯦ ꯀꯩꯅꯣꯅꯦ ꯅꯣꯏ ꯂꯩꯁꯥꯕꯤꯁꯤꯡꯁꯦ ꯅꯨꯄꯥ ꯕꯨ ꯅꯨꯡꯁꯤꯃꯜꯂꯗꯤ ꯅꯨꯄꯥ ꯃꯁꯛ ꯎꯕ ꯍꯦꯛ ꯑꯗꯨꯝ ꯀꯩꯁꯨ ꯇꯧꯗꯁꯨ ꯑꯗꯨꯝ ꯅꯣꯛꯑꯦ ꯍꯥꯏꯅꯦꯀꯣ
ꯈꯪꯗꯦ ꯑꯗꯨꯗꯤ
ꯅꯪ ꯑꯝꯇ ꯅꯣꯛꯑꯣꯗ
ꯑꯩꯔꯣ ꯃꯤꯅ ꯅꯣꯛꯑꯣ ꯍꯥꯏꯔꯗꯤ ꯅꯣꯛꯄ ꯍꯩꯇꯦ ꯑꯗꯨꯒ ꯀꯔꯤꯝ ꯍꯥꯏꯗ꯭ꯔꯦ ꯅꯣꯛꯄ ꯍꯩꯌꯦ
ꯑꯦ ꯑꯗꯨꯗꯕ ꯅꯪꯁꯨ ꯑꯩꯒꯤ ꯈꯣꯟ ꯇꯥꯔꯒ ꯅꯣꯛꯑꯗꯤ ꯑꯍ ꯀꯩꯅꯣꯝꯗꯤ ꯂꯩꯔꯦꯕ
ꯅꯪꯅ ꯈꯪꯕꯤꯗꯕꯩꯅꯦ ꯂꯩꯕꯗꯤ ꯂꯩꯔꯕꯅꯦ
ꯎꯝ ꯀꯣꯛꯇꯗꯤ ꯂꯩꯔꯦꯕ ꯍꯥꯏꯗꯣꯛꯇꯕꯩꯅꯦꯕ
ꯍꯣꯏ ꯅꯪꯒꯤ ꯐ꯭ꯔꯥꯁ ꯅꯈꯣꯟꯗꯣ ꯇꯥꯕ ꯀꯥꯟꯗ ꯑꯩꯒꯤ ꯊꯃꯣꯏꯗ ꯃꯍꯤ ꯄꯔꯦ ꯆꯦꯟꯈ꯭ꯔꯦꯅꯦ
ꯎꯨꯝ ꯎꯨ
ꯇꯨꯔꯦꯟꯗ ꯏꯁꯤꯡꯅ ꯆꯦꯟꯕꯒꯤ ꯇꯥꯏꯞꯇ
ꯑꯗꯨꯅꯦ ꯑꯗꯨꯗꯤ ꯇꯨꯔꯦꯟꯗ ꯏꯁꯤꯡ ꯐꯖꯅ ꯆꯦꯟꯕꯗꯧꯅ ꯑꯩꯒꯤ ꯊꯃꯣꯏꯗꯁꯨ ꯅꯪ ꯐꯖꯟ
ꯍꯦꯜꯂꯣ
ꯆꯦꯟꯒꯦ ꯇꯧꯕꯅꯦ ꯍꯣꯔꯦꯟ ꯅꯥꯀꯟ ꯋꯥꯏꯗ ꯀꯔꯤ ꯀꯔꯤ ꯂꯩꯔꯝꯗꯅ ꯅꯥꯟ ꯊꯨꯒꯗ꯭ꯔꯁꯤꯅꯦꯗ
ꯑꯗꯨꯒꯤ ꯑꯩꯁꯦ ꯃꯊꯥ ꯁꯥꯔꯤꯅꯤ
ꯑꯁ ꯅꯪ ꯆꯥꯛꯇꯤ ꯆꯥꯔꯕꯣ
ꯆꯥꯛꯇꯤ ꯆꯥꯔꯦ ꯍꯦ ꯉꯁꯥꯏꯅ
ꯀꯩ ꯏꯟꯁꯥꯡ ꯆꯥꯒꯦ
ꯏꯟꯖꯥꯡꯗꯣ ꯀꯥꯎꯕꯨ ꯀꯥꯎꯈ꯭ꯔꯦꯗ ꯀꯨꯏꯃꯟꯕꯤꯒꯦ ꯆꯝꯐꯨꯠꯀ ꯀꯥꯡꯉꯧ ꯍꯥꯏꯕ꯭ꯔꯥ ꯑꯣꯛꯁꯥ ꯍꯥꯏꯕ꯭ꯔꯥ
ꯑꯣꯛꯁꯥ
ꯀꯥꯎꯈ꯭ꯔꯦ ꯑꯣꯛꯁꯥꯁꯨ ꯆꯥꯏꯕꯀꯣ ꯆꯝꯐꯨꯁꯨ ꯆꯥꯏ ꯀꯪꯉꯧꯡꯁꯨ ꯆꯥꯏꯕ ꯑꯗꯨ ꯀꯥꯎꯈ꯭ꯔꯦꯕ ꯑꯗꯨ ꯑꯍꯨꯝꯃꯛ ꯆꯥꯏꯌꯦ ꯆꯥꯕꯗꯤ
ꯎꯝ ꯌꯥꯏꯅꯦ
ꯎꯝ ꯂꯥꯏ ꯊꯣꯛꯈ꯭ꯔꯕ ꯃꯥꯜꯂꯦ ꯍꯨꯏ ꯌꯥꯝ ꯈꯣꯡꯈ꯭ꯔꯦ
ꯂꯥꯏ ꯊꯣꯛꯈ꯭ꯔ ꯃꯥꯂꯦ ꯍꯥꯏꯕ
ꯎꯝ
ꯑꯦ ꯀꯃ ꯀꯃꯥꯏꯅꯅꯣ ꯍꯨꯏ ꯊꯣꯛꯑꯗꯤ
ꯍꯨꯏ ꯈꯣꯡꯕꯒꯤ ꯍꯨꯏ ꯍꯨꯏꯗꯤ ꯃꯤꯠ ꯁꯤꯡꯕꯗꯨꯗꯤ
ꯎꯝ ꯎꯝ ꯑꯁ ꯀꯥꯡ ꯆꯤꯛꯑꯦꯍꯦ ꯕꯤꯠꯀ ꯂꯩꯇꯦ
ꯍꯨꯝꯕꯤꯔꯛꯑꯣ ꯍꯥꯏꯕ꯭ꯔꯥ
ꯍꯣꯏ
ꯍꯨꯝꯕꯤꯒꯦ ꯍꯨꯝꯕꯤꯒꯦ
ꯎꯝ ꯑꯗꯨꯕꯨ ꯌꯦꯡ ꯌꯦꯡꯒ ꯀꯩꯅꯣ ꯇꯧꯎꯀꯣ ꯍꯣꯔꯦꯟ ꯅꯇꯣꯟꯗꯒ
ꯂꯥꯁꯇ ꯌꯥꯝꯃꯥꯡ ꯌꯥꯎꯔꯝꯗ꯭ꯔꯕ ꯅꯪ ꯌꯥꯝꯃꯥꯡꯗꯤ ꯇꯧꯔꯦ ꯀꯥꯡ ꯍꯨꯝꯕꯗ ꯄꯥꯏꯊꯣꯛꯈ꯭ꯔꯦ ꯍꯣꯔꯦꯟ ꯃꯪꯗ ꯉꯥꯏꯔꯝꯃꯣ ꯂꯥꯛꯀꯦ
ꯑꯁꯦꯡꯕ
ꯍꯣꯏ
ꯌꯥꯏꯅꯦ
ꯎꯝ ꯀꯣꯏꯕ ꯆꯠꯂꯨꯁꯦ
ꯎꯝ ꯀꯥꯏꯗ ꯀꯣꯏꯁꯦꯅꯣ
ꯐꯖꯕ ꯃꯐꯝꯗ ꯃꯥ ꯑꯁꯤ ꯐꯖ ꯐꯖꯕ ꯂꯝ ꯂꯩꯕꯗꯣ ꯑꯗꯨꯗ
ꯑꯗꯨ ꯑꯣꯏꯗꯤ ꯐꯖꯕꯗꯗꯤ ꯑꯩꯒꯤ ꯊꯃꯣꯏꯗ ꯐꯖꯩꯅ
ꯅꯪꯒꯤ ꯊꯝꯃꯣꯏꯗꯣ ꯑꯥ ꯀꯩꯅꯣꯒꯨꯝꯕ ꯂꯩꯇꯦ ꯇꯦꯡꯈꯪꯒꯨꯝꯕ ꯋꯥꯆꯦꯠꯀꯨꯝꯕ ꯍꯣꯔꯦꯟ ꯈꯣꯡꯅ ꯌꯨꯔꯗꯤ
ꯑꯗꯨꯒꯨꯝꯕ ꯀꯝ ꯀꯩꯝꯇꯥ ꯂꯩꯇꯦ
ꯌꯥꯝ ꯐꯩꯅꯦ ꯑꯗꯨꯗꯤ ꯑꯗꯨꯗ ꯑꯣꯏꯅ ꯀꯣꯏꯕ ꯆꯠꯂꯨꯔꯁꯦ
ꯎꯝ ꯑꯁ ꯑꯗꯨ ꯀꯣ ꯍꯌꯦꯡꯒꯤ ꯈꯜꯂꯒ ꯑꯩꯗꯤ ꯋꯥꯏꯅꯦ
ꯐꯔꯤꯒꯤ
ꯎꯝ ꯍꯥꯏ ꯍꯌꯦꯡꯁꯤ ꯂꯧ ꯑꯃꯨꯛ ꯆꯠꯀꯥꯅꯤ
ꯎꯝ
ꯑꯗꯨꯒ ꯍꯌꯦꯡꯁꯦ ꯈꯔ ꯂꯧꯗꯣ ꯂꯣꯏꯕ ꯌꯥꯅꯕ ꯍꯥꯏꯕꯗꯤ ꯂꯧꯗꯤ ꯈꯣꯏꯗ꯭ꯔꯤꯕꯀꯣ ꯏꯁꯤꯡ ꯂꯩꯇꯕꯒꯤ ꯑꯗꯨ ꯑꯣꯏꯖꯨ ꯈꯔ ꯂꯧꯔꯥꯡ ꯇꯧꯕꯗꯣ ꯑꯗꯨ ꯇꯧꯒꯦ ꯇꯧꯔꯤꯕ ꯂꯣꯏꯅꯕ
ꯌꯥꯝ ꯐꯩꯌꯦ ꯍꯣꯠꯅꯧ ꯍꯣꯠꯅꯕ ꯀꯟꯕꯅ ꯐꯩꯌꯦ
ꯎꯝ ꯎꯝ
ꯑꯈꯣꯏꯁꯨ ꯑꯈꯣꯏ ꯈꯨꯟꯒꯤꯗꯤ ꯏꯁꯤ ꯏꯁꯤꯡ ꯂꯩꯇꯦ ꯍꯣꯏ
ꯎꯝ ꯑꯗꯨꯀꯣ
ꯎꯝ
ꯑꯁ ꯂꯥꯏꯔꯤꯛꯁꯨ ꯃꯈꯥ ꯇꯝꯊꯗ꯭ꯔꯦ ꯊꯕꯛꯁꯨ ꯍꯣꯠꯅꯗ꯭ꯔꯦ ꯂꯧ ꯑꯗꯨꯝ ꯁꯨꯔꯒ ꯂꯩꯔꯦ ꯃꯤꯗꯤ ꯑꯣꯏꯒꯅꯤꯗꯀꯣ
ꯑꯣꯏꯗ꯭ꯔꯥꯗꯤ ꯀꯩꯩꯅꯣ ꯁꯨꯕꯕꯨ ꯀꯜꯂꯗꯤ ꯑꯣꯏꯒꯅꯤ ꯇꯟ
ꯑꯗꯨꯝ ꯑꯣꯏꯅꯤꯗ ꯁꯥ ꯑꯣꯜꯂꯣꯏꯅ ꯑꯩꯗꯤ ꯃꯤꯕꯨ ꯁꯥ ꯑꯣꯟꯒꯗ꯭ꯔꯣ
ꯅꯠꯇꯦꯍꯦ ꯑꯩꯅ ꯍꯥꯏ ꯑꯩꯅ ꯍꯥꯏꯕꯗꯤ ꯑꯗꯨꯒꯤ ꯅꯠꯇꯕ
ꯍꯝ
ꯅꯣꯛꯅꯤꯡꯉꯦ
ꯅꯣꯛꯀꯥꯅꯨꯗ ꯅꯪ ꯅꯣꯛꯑꯗꯤ ꯑꯩ ꯊꯝꯃꯣꯏ ꯁꯨꯝꯍꯠꯂꯦꯕ
ꯅꯪꯒꯤ ꯊꯝꯃꯣꯏꯁꯦ ꯑꯁ ꯅꯪꯒꯤ ꯊꯝꯃꯣꯏꯁꯦ ꯑꯝꯇꯥꯗꯤ ꯁꯨꯝꯍꯠꯀꯦ ꯈꯜꯂꯒ ꯂꯩꯔꯝꯅꯦ ꯑꯩꯁꯨ
ꯑꯁꯦꯡꯕ ꯑꯁ ꯅꯪꯅ ꯑꯃꯥꯈꯛ ꯅꯣꯛꯄꯗꯨꯗ ꯍꯝ ꯍꯝ ꯎꯝ